ꯍꯜꯂꯣ ꯇꯥꯔꯦ ꯇꯥꯔꯦ ꯐꯖꯅ ꯇꯥꯔꯕꯣ
ꯑ ꯇꯥꯏ ꯇꯥꯏ
ꯑꯗꯨꯗꯤ ꯔꯦꯟꯗ ꯂꯩꯔꯗꯤ ꯀꯩꯝ ꯆꯠꯊꯣꯛꯇꯔꯥꯕꯣ
ꯆꯠꯊꯣꯛꯄꯁꯦ ꯆꯠꯊꯣꯛꯇ꯭ꯔꯦꯗ ꯍꯥꯏꯗꯤ ꯇꯨꯏꯁꯟꯁꯨ ꯑꯗꯨꯝ ꯆꯠ ꯑꯌꯨꯛ ꯅꯨꯡꯗꯥꯡ ꯋꯥꯏꯔꯝ ꯑꯗꯨꯝ ꯆꯠꯄꯅꯤꯅ ꯍꯪꯉꯥꯛꯄꯗ ꯑꯩ ꯊꯕꯛ ꯈꯔ ꯇꯧꯔꯤ ꯎꯝ ꯍꯣꯝ ꯇꯨꯏꯇꯔꯒꯨꯝꯕ ꯁꯨꯝ
ꯎꯝ ꯀꯩ ꯀꯩ ꯂꯝꯗ ꯆꯠꯂꯤꯅꯣ
ꯂꯝꯁꯦ ꯈꯔ ꯂꯥꯞꯄꯁꯨ ꯌꯥꯎꯋꯦ ꯁꯤꯒꯤ ꯎꯆꯦꯛꯀꯣꯟꯗ ꯑꯃ ꯆꯠꯂꯦ ꯑꯗꯒꯤ ꯀꯩꯅꯣꯗ ꯚꯤꯁꯥꯜ ꯂꯩꯕ ꯆꯤꯡꯃꯩꯔꯣꯡꯒꯤꯗ ꯑꯗꯨꯋꯥꯏꯗ ꯑꯃ ꯆꯠꯂꯦ ꯑꯗꯨꯅ ꯈꯤꯇꯪ ꯄꯩꯁꯥ ꯅꯨꯡꯁꯥ ꯈꯔ ꯆꯥꯎꯍꯜꯂꯒ ꯎꯝ ꯎꯝ
ꯑꯗꯨꯝ ꯃꯌꯨꯛ ꯅꯨꯡꯊꯤꯟ ꯄꯥꯔ ꯆꯠꯂꯦ
ꯎꯝ ꯑꯌꯨꯛꯀ ꯍꯣꯏ ꯅꯨꯃꯤꯗꯥꯡ ꯋꯥꯏꯔꯝ ꯄꯨꯡ ꯃꯉꯥꯗꯒ
ꯀꯂ꯭ꯥꯁ ꯀꯌꯥ ꯀꯌꯥ ꯇꯛꯏꯅꯣ
ꯀ꯭ꯂꯥꯁꯇꯤ ꯑꯦꯂꯕꯦꯟ ꯇꯨꯌꯦꯜꯞ ꯑꯌꯨꯛꯀꯤꯁꯤꯅ ꯇꯨꯌꯦꯞ ꯅꯨꯃꯤꯗꯥꯡ ꯋꯥꯏꯔꯝꯒꯤꯁꯤꯅ ꯑꯦꯂꯕꯦꯟ
ꯀꯣꯆꯤꯡꯒꯨꯝꯕꯗꯤ ꯌꯥꯎꯗꯕ꯭ꯔꯥ
ꯀꯣꯆꯤꯡ ꯍꯥꯏꯗꯤ
ꯏꯠꯇꯦ ꯁꯨꯝ ꯀꯣꯆꯤꯡꯒꯨꯝꯕꯒꯤꯗꯤ ꯇꯥꯛꯄ ꯌꯥꯎꯗꯕ꯭ꯔꯕꯥ
ꯑꯣ ꯑꯗꯨꯗꯤ ꯌꯥꯎꯗ꯭ꯔꯦ ꯑꯁꯤꯒꯤ ꯁꯤꯡꯖꯃꯩꯗ ꯑꯃ ꯇꯧꯔꯝꯕꯅꯤ ꯑꯗꯨꯗ ꯄꯩꯁꯥ ꯅꯨꯡꯁꯥꯁꯨ ꯀꯟꯅ ꯅꯨꯡꯉꯥꯏꯇꯕ ꯄꯩꯁꯥꯗꯣ ꯍꯧꯖꯤꯛ ꯍꯥꯏꯗꯤ ꯃꯌꯥꯝ ꯗꯔꯀꯥꯔ ꯇꯥꯕꯃꯛꯁꯨ ꯅꯠꯇꯕꯅꯤꯅꯀꯣ ꯨꯑꯗ ꯁꯨꯝ ꯊꯥ ꯑꯃꯒꯤ ꯂꯤꯁꯤꯡ ꯇꯔꯥ ꯇꯔꯥꯃꯉꯥ ꯑꯗꯨ ꯇꯥꯜꯂꯗꯤ ꯌꯥꯔꯦ ꯢꯊꯥꯜꯗ ꯍꯤꯡꯕꯒꯤꯗꯤ ꯕꯔꯥꯒꯨꯝ ꯀꯩꯒꯨꯝꯕ ꯌꯨꯝꯗ ꯍꯥꯏꯕ ꯇꯟꯗꯒꯤ
ꯍꯣꯏꯅꯦ ꯑꯗꯨꯗꯤ ꯇꯨꯏꯁꯟ ꯀꯩꯀꯩ ꯆꯠꯄ ꯑꯗꯩꯗꯤ ꯀꯩꯅꯣ ꯇꯧꯕꯅꯤꯅ ꯄꯩꯁꯥꯒꯤꯗꯤ ꯑꯗꯨꯝ ꯀꯣꯝꯃꯝꯅꯤꯗ
ꯁꯣꯝ ꯁꯥꯠꯇꯅ ꯄ꯭ꯔꯣꯕ꯭ꯂꯦꯝꯃꯨꯛꯇꯤ ꯂꯩꯇ꯭ꯔꯦ ꯌꯥꯝ ꯌꯦꯟꯊꯣꯛ ꯄꯥꯊꯣꯛꯅ ꯄꯥꯏꯕ ꯅꯠꯇ꯭ꯔꯒꯁꯨꯀꯣ ꯌꯨꯝ ꯄꯥꯟꯕ ꯆꯍꯤ ꯀꯌꯥ ꯁꯨꯔꯒꯦ
ꯆꯍꯤ ꯑꯅꯤ ꯑꯅꯤꯃꯨꯛ ꯁꯨꯔꯕ ꯃꯥꯜꯂꯦ
ꯎꯝ
ꯃꯤ ꯑꯍꯨꯝꯃꯨꯛ ꯑꯍꯨꯝ ꯍꯥꯏꯔꯛꯇꯣꯔꯦ ꯑꯅꯤ ꯈꯔ ꯍꯦꯜꯂꯦ ꯈꯤꯇꯪ ꯒꯥꯟꯅ ꯍꯥꯏꯕꯤꯔꯛꯑꯣꯅꯦ ꯈꯤꯇꯪ ꯇꯞꯊꯈꯤꯕ ꯃꯥꯜꯂꯦ
ꯑꯗꯨꯒꯤ ꯑꯣꯕꯤꯑꯦꯁꯇꯣ ꯑꯗꯨꯗ ꯑꯩꯈꯣꯏ ꯏꯗꯣꯝꯆꯥ ꯑꯃꯁꯨ ꯑꯣꯄꯔꯦꯁꯟꯒ ꯇꯧꯈꯤꯕꯅꯦꯕꯀꯣ
ꯎ
ꯗꯣꯛꯇꯥ꯭ꯔ ꯗꯨꯒ ꯇꯧꯔꯒ
ꯑꯣꯕꯤꯑꯦꯁ ꯍꯣꯁꯄꯤꯇꯥꯜꯗꯣ ꯑꯗꯨ ꯍꯣꯁꯄꯤꯇꯥꯜꯗꯨꯗ ꯑꯇꯣꯞꯄ ꯍꯣꯁꯄꯤꯇꯥꯜ ꯑꯃ ꯑꯣꯏꯔꯝꯃꯦꯕ
ꯑꯥ
ꯀꯤꯌꯣꯔ ꯑꯦ ꯀꯤꯌꯣꯔ ꯑꯦꯟ ꯀꯤꯌꯣꯔꯅ ꯑꯃ ꯑꯣꯏꯔꯝꯃꯦꯕꯀꯣ ꯑꯗꯨꯒ ꯑꯃꯨꯛ ꯑꯣ ꯕꯤ ꯑꯦꯁꯇꯨꯅ ꯑꯃꯨꯛ ꯅꯧꯅ ꯑꯃꯨꯛ ꯑꯣꯏꯔꯛꯏꯅꯦꯕ ꯀ꯭ꯌꯣꯔ ꯑꯦꯟ ꯀꯤꯌꯔꯗꯨꯅ ꯑꯃꯨꯛ ꯍꯧꯖꯤꯛꯀꯤ ꯍꯤꯜ ꯁꯥꯏꯠ ꯌꯧꯗ꯭ꯔꯤꯀꯥꯟꯗꯣ
ꯑꯥ
ꯑꯗꯨꯒꯤꯗꯣ ꯑꯃꯨꯛ ꯍꯣꯡꯇꯣꯔꯛꯑꯦ ꯃꯣꯏ
ꯎꯝ
ꯀꯩꯅꯣ ꯃꯣꯏꯁꯨ ꯍꯥꯟꯅ ꯔꯦꯟ ꯂꯧꯔꯒ ꯇꯧꯕ ꯑꯣꯏꯕꯖꯥꯠꯅꯤ ꯍꯥꯟꯅ ꯍꯣꯁꯄꯤꯇꯥꯜꯗꯣ
ꯑꯣ
ꯑꯗꯨꯗꯨꯒꯤ ꯃꯣꯏ ꯃꯄꯨꯗꯨꯅ ꯃꯄꯨꯗꯣ ꯔꯦꯟ ꯃꯄꯨꯗꯣ ꯀꯩꯅꯣꯗꯣ ꯍꯧꯖꯤꯛꯀꯤ ꯑꯣꯕꯤꯑꯦꯁ ꯍꯣꯁꯄꯤꯇꯥꯜꯒꯤ ꯂꯤꯡꯈꯠꯂꯤꯁꯦ ꯑꯗꯨꯗꯨꯒꯤ ꯀꯩꯅꯣꯁꯦ ꯃꯄꯨꯅ ꯑꯃꯨꯛ ꯂꯤꯡꯈꯠꯂꯛꯏꯅꯦꯕ
ꯍꯣꯏ ꯎꯝ
ꯍꯣꯁꯄꯤꯇꯥꯜꯗꯤ ꯌꯥꯝ ꯂꯩꯌꯦ ꯁ꯭ꯋꯥꯏꯗꯗꯤ
ꯎꯝ
ꯌꯨꯝ ꯆꯠꯄꯗꯤ ꯍꯔꯥꯎ ꯀꯨꯝꯍꯩ ꯀꯥꯟꯗ ꯆꯠꯂ ꯇꯣꯛꯑꯕ ꯑꯗꯨꯝ ꯀꯔꯝ ꯀꯔꯝ ꯀꯥꯟꯗ ꯆꯠꯀꯦ
ꯌꯨꯝꯗꯤ ꯆꯠꯇ꯭ꯔꯦ ꯆꯠꯅꯤꯡꯗꯕ ꯌꯨꯝꯗ
ꯍꯥꯏꯗꯤ ꯍꯥꯢꯗꯤ ꯁ꯭ꯀꯨꯜꯒꯨꯝꯕ ꯀꯩꯒꯨꯝꯕ ꯇꯝꯃꯛꯄꯁꯨ ꯌꯨꯝꯗꯁꯨ ꯑꯝ ꯇꯝꯃꯛꯈꯤꯗ꯭ꯔꯦꯕ ꯑꯗꯨꯝ ꯑꯗꯨꯒꯤ ꯃꯤꯁꯨ ꯄꯨꯟꯕꯁꯨ ꯅꯨꯡꯉꯥꯏꯇꯕ ꯑꯗꯒꯤ ꯁ꯭ꯋꯥꯏꯗ ꯂꯩꯔꯒꯅ ꯃꯔꯨꯞ ꯃꯄꯥꯡ ꯈꯔ ꯂꯩꯕ ꯑꯗꯨꯒꯤ ꯁꯨꯝ ꯁꯨꯝ ꯂꯩꯕꯒꯤ ꯌꯨꯝꯗꯁꯨ ꯇꯟꯕ ꯊꯕ ꯏꯟꯈꯥꯡ ꯂꯧ ꯁꯤꯡꯒꯨꯝꯕꯒꯤ ꯃꯇꯝꯒꯨꯝꯕ ꯊꯕꯛ ꯈꯔ ꯋꯥꯕ ꯃꯇꯝꯗ ꯍꯦꯛ ꯆꯠꯄ ꯅꯠꯇꯅ
ꯂꯧ ꯍꯥꯏꯔꯒ ꯍꯧꯖꯤꯛꯇꯤ ꯂꯧ ꯑꯃꯨꯛ ꯎꯟꯅꯅꯕ ꯃꯇꯝ ꯑꯃꯨ ꯑꯣꯏꯗꯤ ꯑꯣꯏꯔꯛꯑꯕꯅꯤ
ꯎꯔꯦ ꯉꯍꯥꯟ ꯍꯞꯇꯥꯃꯨꯛꯀꯤ ꯃꯃꯥꯡꯗ ꯆꯠꯂꯨꯔꯦ ꯑꯩꯈꯣꯏ ꯗꯕꯜ ꯀ꯭ꯔꯣꯄꯤꯡ ꯇꯧꯕꯒꯤ ꯈꯔ ꯌꯩꯕ ꯈꯣꯠꯄ ꯂꯣꯏꯔꯒ ꯅꯧꯅ ꯑꯃꯨꯛ ꯍꯨꯜꯂꯝ ꯈꯣꯠꯂꯝ ꯇꯧꯔꯦ ꯑꯅꯧꯕꯒꯤ ꯑꯃꯨꯛ
ꯗꯕꯜ ꯀꯣꯄꯤꯡ ꯇꯧꯕꯁꯦ ꯗꯕꯜ ꯀꯣꯄꯤꯡꯁꯤꯗ ꯊꯥ ꯀꯌꯥ ꯀꯌꯥꯗꯒ ꯂꯣꯛꯅꯒꯦ
ꯗꯕꯜ ꯀ꯭ꯔꯣꯞꯄꯤꯡꯗꯤ ꯌꯥꯝꯅ ꯊꯨꯕꯅꯤꯗ ꯊꯥꯁꯦ ꯎꯝ ꯖꯅꯋꯥꯔꯤ ꯁ꯭ꯋꯥꯏꯗꯒꯤꯀꯣ ꯑꯗꯨꯝ ꯖꯅꯋꯥꯔꯤ ꯐꯦꯕꯋꯥꯔꯤ ꯁ꯭ꯋꯥꯏꯗꯒꯤ ꯑꯗꯨꯝ ꯑꯦꯄ꯭ꯔꯤꯜ ꯃꯦ ꯊꯦꯡꯉꯕꯗ ꯖꯨꯟ ꯍꯥꯏ ꯊꯥ ꯃꯔꯤꯒꯤ ꯆꯥꯡꯗ ꯑꯗꯨꯝ ꯂꯣꯛꯄ ꯌꯥꯕꯅꯦ
ꯑꯗꯨꯗꯤ ꯅꯣꯏꯗꯤ ꯏꯁꯤꯡ ꯀꯩꯀꯥꯗꯤ ꯑꯗꯨꯝ ꯅꯥꯇꯩ ꯆꯥꯕ꯭ꯔꯣ
ꯎꯝ ꯏꯁꯤꯡꯁꯦ ꯗꯥꯏꯔꯦꯛ ꯃꯐꯧꯗꯥꯝꯂꯣꯝꯗꯒꯤ ꯁꯝꯃꯛꯄ ꯇꯨꯔꯦꯟ ꯃꯆꯥ ꯑꯃ ꯂꯩꯕꯀꯣ ꯑꯗꯨꯗꯨꯅ ꯆꯍꯤꯆꯨꯞꯄ ꯑꯗꯨꯝ ꯀꯪꯗꯕ ꯍꯥꯏꯇꯥꯔꯦ ꯑꯗꯨꯅ ꯑꯇꯩ ꯃꯇꯝꯗꯗꯤ ꯏꯪꯊꯝꯊꯥꯒꯨꯝꯕ ꯇꯨꯔꯦꯟ ꯀꯪꯅꯕ ꯌꯥꯎꯕꯅꯦꯕ
ꯑꯗꯨꯗꯤ ꯏꯁꯤꯡ ꯂꯩꯇ꯭ꯔꯗꯤ ꯗꯕꯜ ꯀ꯭ꯔꯣꯄꯤꯡ ꯇꯧꯕ ꯍꯥꯏꯁꯦ
ꯎꯝ ꯋꯥꯗꯣꯏꯅꯦ
ꯍꯣꯏ ꯅꯣꯏꯗꯤ ꯃꯤ ꯀꯌꯥ ꯆꯥꯒꯦ
ꯑꯩꯈꯣꯏꯒꯤ ꯃꯤ ꯃꯉꯥ ꯃꯤ ꯃꯉꯥꯁꯦ ꯑꯉꯥꯡ ꯏꯅꯥꯎꯄꯥꯕꯨꯗꯤ ꯃꯥ ꯇ꯭ꯔꯦꯅꯤꯡ ꯇꯧꯔꯒ ꯑꯗꯨꯝ ꯂꯩꯈ꯭ꯔꯦ ꯊꯕꯛ ꯏꯒꯥꯡꯒꯤ ꯃꯥꯃ ꯌꯨꯝꯗ ꯂꯩꯇ꯭ꯔꯦ ꯑꯗꯒꯤ ꯑꯩꯒ ꯏꯆꯦꯒ ꯑꯩꯈꯣꯏ ꯃꯥꯒ ꯑꯩꯈꯣꯏ ꯕꯥꯒ
ꯑꯦꯝ ꯌꯨ ꯔꯣꯝꯗꯒ ꯂꯥꯛꯄꯗꯤ ꯀꯨꯏꯔꯦꯗ ꯂꯥꯛꯇꯕ ꯌꯨꯝꯂꯣꯝꯗꯒ ꯈꯔ ꯂꯥꯛꯄꯗꯩ ꯍꯦꯟꯅ ꯂꯥꯛꯇꯔꯦ
ꯈꯣꯡꯃꯟ ꯕꯥꯁꯤꯈꯣꯡꯗ ꯏꯃꯥꯟꯅꯕꯒ ꯂꯩꯔꯝꯕꯅꯦ ꯊꯥꯏꯅ ꯁ꯭ꯀꯨꯜꯗ ꯇꯝꯃꯤꯟꯅꯔꯛꯄ ꯈꯪꯉꯔꯣꯏ ꯃꯣꯏ ꯑꯣꯀ꯭ꯔꯝ ꯂꯣ ꯀꯩꯅꯣꯝ ꯑꯣꯏꯕꯅꯦꯕ ꯃꯣꯏꯒꯤ ꯌꯨꯝꯅꯥꯛꯇꯣ ꯎ
ꯁꯀ꯭ꯨ ꯜꯗꯤ ꯀꯥꯏꯗ ꯊꯝꯃꯛꯀꯦ
ꯁꯀ꯭ꯨ ꯜꯂꯤꯡꯗꯤ ꯀꯩꯅꯣ ꯅꯚꯣꯗꯤꯌꯥꯗ ꯇꯝꯃꯦ ꯈꯨꯝꯕꯣꯡꯗ
ꯑꯗꯨꯗꯤ ꯑꯗꯨꯗꯁꯨ ꯑꯗꯨꯝ ꯑ ꯑꯗꯨꯝ ꯕꯣꯔꯗꯤꯡꯗ ꯂꯩꯔ ꯇꯝꯃꯦ ꯕꯣꯔꯗꯤꯡ ꯂꯩꯕ꯭ꯔꯣ ꯅꯕꯣꯗꯌꯥꯒꯤꯗꯤ
ꯎꯝ ꯍꯣꯏ ꯕꯣꯔꯗꯤꯡ ꯅꯕꯣꯗꯤꯌꯥꯒꯤ ꯂꯩꯔꯦ ꯇꯦꯟꯐꯧ ꯇꯨꯌꯦꯐ ꯐꯥꯎ ꯇꯝꯒꯅꯦꯅ ꯇꯧ ꯇꯦꯟꯐꯧ ꯇꯝꯃꯝꯃꯦ ꯑꯗꯒꯤ ꯑꯃꯨꯛ ꯁꯤꯒꯤ ꯄꯥꯎꯅꯥ ꯕꯖꯥꯔꯗ ꯁ꯭ꯀꯨꯜ ꯀꯃꯔꯁꯀꯤꯗ ꯑꯃꯨꯛ ꯇꯝꯃꯦ ꯑꯗꯨꯁꯨ ꯑꯗꯨꯝ ꯍꯣꯁꯇꯦꯜꯗ ꯂꯩꯔꯒ
ꯑꯗꯒꯤ ꯀꯣꯂꯦꯖ ꯃꯇꯝꯗ ꯆꯍꯤ ꯑꯃꯅꯤꯃꯨꯛ ꯑꯗꯨꯝ ꯀꯩꯅꯣꯗ ꯌꯨꯝꯗ ꯃꯇꯝ ꯈꯔ ꯂꯩꯔꯝꯃꯦ ꯑꯗꯨꯗꯒꯤ ꯑꯗꯨꯝ ꯁꯤ ꯁꯥꯏꯗ ꯀꯩꯁꯥꯝꯄꯥꯠꯇ ꯑꯃꯨꯛ ꯀꯣꯆꯤꯡ ꯀꯩꯀꯩ ꯊꯕꯛ ꯏꯪꯈꯥꯡꯒꯤ ꯊꯥꯕꯒꯤ ꯑꯃꯨꯛ ꯌꯥꯎꯔꯦ ꯃꯥꯁꯇꯔ ꯑꯃꯨꯛ ꯇꯧꯗꯔꯦ ꯊꯕꯛ ꯏꯟꯈꯥꯡꯁꯨ ꯈꯜꯂꯛꯇꯕꯗꯩ
ꯑꯗꯨꯗꯤ ꯌꯨꯝꯗ ꯄꯥꯡ ꯂꯩꯩꯇ꯭ꯔꯦꯅꯦ
ꯎꯝ ꯌꯨꯝꯗ ꯍꯣꯏ ꯆꯥꯛꯀꯧꯕꯒꯨꯝꯕ ꯌꯥꯎꯁꯪꯒꯨꯝꯕ ꯆꯠꯄ ꯅꯠꯇꯅ ꯀꯟꯅ ꯆꯠꯇ꯭ꯔꯦ
ꯇꯨꯕꯨꯗꯤ ꯏꯃꯥꯟꯅꯕ ꯄꯨꯟꯅꯕ ꯈꯣꯠꯅꯕ ꯂꯩꯇꯗꯤ ꯆꯠꯅꯤꯡꯉꯝꯃꯣꯏ
ꯍꯣꯏ ꯅꯣꯡꯃꯒꯨꯝꯕ ꯆꯠꯂꯨꯕ ꯅꯠꯇꯅꯀꯣ ꯀꯨꯏꯅ ꯍꯔꯥꯎ ꯀꯨꯝꯍꯩ ꯑꯩꯒ ꯂꯩꯔ ꯆꯠꯂꯨꯕꯁꯤꯗꯤ ꯇꯟꯕꯗꯣ ꯆꯍꯤ ꯆꯍꯤ ꯀꯌꯥꯃꯨꯛ ꯁꯨꯔꯒꯦ
ꯑꯩ ꯆꯍꯤ ꯊꯥꯔꯇꯤꯒ ꯋꯥꯟ
ꯎꯝ ꯗꯨꯗꯤ ꯑꯩꯈꯣꯏꯗꯩ ꯈꯔ ꯍꯜꯂꯦ
ꯑꯣ ꯍ‌ꯣꯏ ꯑꯩ ꯂꯥꯏꯔꯤꯛꯀꯥꯗꯤ ꯌꯥꯝ ꯀꯩꯅꯣ ꯇꯧꯔꯒ ꯌꯥꯝ ꯃꯈꯥ ꯇꯝꯊꯈꯤꯗꯕꯤ ꯑꯗꯨꯝ ꯇꯣꯛꯈ꯭ꯔꯦꯗ ꯒ꯭ꯔꯦꯖꯨꯑꯦꯁꯟꯐꯧꯇꯪ ꯇꯧꯔꯒ ꯑꯗꯨꯝ
ꯑꯣ ꯒ꯭ꯔꯦꯖꯨꯑꯦꯁꯟꯗꯤ ꯆꯍꯤ ꯇꯨꯊꯥꯎꯖꯟ ꯀꯌꯥꯗ ꯂꯣꯏꯒ‌ꯦ
ꯑꯩꯁꯦ ꯇꯨ ꯊꯥꯎꯖꯟ ꯀꯩꯅꯣ ꯇꯨ ꯊꯥꯎꯖꯟ ꯀꯌꯥ ꯇꯨ ꯊꯥꯎꯖꯟ ꯑꯩ ꯅꯥꯏꯟꯇꯤꯟꯗ ꯀꯩꯅꯣꯝ ꯂꯣꯏꯕꯅꯦ
ꯑꯣ
ꯅꯥꯏꯟꯇꯤꯟ ꯑꯥ ꯅꯥꯏꯟꯇꯤꯟ ꯅꯠꯇꯦ ꯁ‌ꯣꯏꯔ‌ꯦ ꯁꯕꯦꯟꯇꯤꯟ ꯑꯗꯥꯏꯗ ꯂꯣꯏꯕ
ꯁꯨ ꯌꯥꯝ ꯈꯦꯠꯅꯔꯦ ꯆꯍꯤꯗꯤ
ꯑꯩꯗꯤ ꯌꯥꯝ ꯑꯗꯨꯝ ꯑ ꯀꯩꯅꯣ ꯇꯧꯕꯅꯦ ꯀꯨꯏꯑꯦ ꯂꯣꯏꯕꯒꯗꯤ ꯑ ꯒ꯭ꯔ‌ꯦꯖꯨꯑꯦꯁꯟ ꯂꯣꯏꯕꯗꯤ ꯀꯨꯏꯔ‌ꯦꯗꯅ
ꯑ ꯆꯍꯤ ꯇꯔꯥꯃꯨꯛ ꯐꯥꯔꯛꯀꯗ‌ꯣꯔ
ꯐꯔꯛꯇꯣꯔꯦ ꯀꯨꯏꯌꯦ ꯂꯥꯏꯔꯤꯛꯀ ꯊꯥꯗꯣꯛꯈꯤꯕꯒ
ꯑꯩ ꯇꯨ ꯇ꯭ꯋꯦꯟꯇꯤ ꯊ꯭ꯔꯤꯗ ꯂꯣꯏꯕꯅꯦꯕ
ꯎꯝ
ꯑꯗꯨꯅ‌ꯦ ꯍꯧꯖꯤꯛꯁꯤ ꯆꯍꯤ ꯇꯔꯦꯠ ꯆꯥꯡ ꯇꯔꯨꯛꯀꯤ ꯆꯥꯡ ꯍꯥꯏꯇꯥꯔꯦ
ꯀꯨꯏꯔ‌ꯦ ꯑꯩ ꯆꯍꯤ ꯊꯠ ꯇꯤꯒ ꯋꯥꯟ ꯁꯨꯔꯦ ꯀꯩꯅꯣ ꯑꯗꯨ ꯀꯨꯏꯔꯦꯗꯅ
ꯍꯣꯏ
ꯑꯩꯁꯨ ꯑꯉꯥꯡ ꯂꯥꯏꯔꯤꯛ ꯇꯥꯛꯄ ꯈꯣꯠꯄ ꯈꯔ ꯌꯨꯝꯗ ꯇꯧꯕꯗꯩ ꯍꯦꯟꯅ ꯑꯗꯩꯗꯤ ꯊꯥꯗꯣꯛꯈ꯭ꯔꯝꯅꯦꯕ ꯀꯨꯏꯔꯦꯕ
ꯌꯨꯝ ꯍꯧꯖꯤꯛ ꯃꯤ ꯀꯌꯥ ꯆꯥꯔꯤꯅꯣ
ꯑꯩꯈꯣꯏ ꯀꯩꯅꯣ ꯎꯝ ꯑꯩꯈꯣꯏ ꯇꯔꯨꯛ ꯆꯥꯕ
ꯑꯣ ꯑꯍꯟ ꯂꯃꯟ ꯑꯗꯨꯝ ꯀꯣꯜꯂꯤꯔ‌ꯣ
ꯀꯩꯑꯕ
ꯑꯍꯜ ꯂꯃꯟ ꯀꯣꯜꯂꯤꯔꯕ
ꯑ ꯑꯍꯟ ꯂꯩꯌꯦ ꯑ ꯑꯍꯟ ꯂꯩ ꯑꯗꯩ ꯏꯆꯟꯅꯨꯄꯤ ꯑꯅꯤ ꯂꯩ
ꯑꯣ
ꯑꯗꯨꯒ ꯆꯥꯕ ꯄꯨꯟ ꯑꯇꯣꯞꯄꯗꯤ ꯑ ꯀꯩꯅꯣ ꯇꯧꯗꯦꯕ ꯅꯨꯄꯥ ꯑꯇꯣꯞꯄ ꯂꯩꯇꯦꯕ
ꯑꯣ ꯇꯨꯏꯁꯟꯁꯦ ꯎꯝ ꯑꯃꯨꯛꯀ ꯇꯧꯔꯛꯑꯣ ꯍꯣꯔꯦꯟ ꯉꯍꯥꯛ ꯂꯩꯔꯒ
ꯑ ꯍꯣꯏ